ꯍꯜꯂꯣ ꯍꯜꯂꯣ ꯍꯣꯏ ꯍꯣꯏ ꯇꯥꯏꯌꯦ ꯇꯥꯏ ꯀꯩꯗꯧꯔꯤꯕꯣ ꯑꯦꯗꯔꯅꯣ ꯑꯠꯆꯥ ꯑꯠꯥ ꯑꯗꯨꯝ ꯐꯃꯨꯡꯗ ꯐꯝꯃꯒ ꯂꯩꯔꯤꯗ ꯅꯪꯗꯦ
ꯑ ꯀꯣꯏꯕ ꯆꯠꯂꯤ
ꯑꯠꯆꯥ ꯀꯗꯥꯏ ꯋꯥꯛꯀꯤꯡꯒꯨꯝꯕ ꯆꯠꯂꯤꯕ ꯆꯠꯂꯣꯑꯣ ꯑꯗꯨꯗꯤ
ꯍ ꯖꯥꯗ
ꯑꯥ ꯀꯔꯤ ꯀꯔꯤ ꯇꯧꯔꯤꯒꯦ ꯕꯣꯔꯣꯗꯦ ꯀ꯭ꯔꯤꯀꯦ ꯁꯣꯅꯔꯒꯦ ꯁꯨꯝ ꯈꯨꯟꯗ ꯑꯗꯨꯝ ꯂꯩꯕꯅꯦ ꯍꯧꯖꯤꯛꯇꯤ ꯑꯥ ꯑꯠꯆꯥ ꯕꯣꯜꯒꯨꯝꯗ ꯌꯦꯡꯕ꯭ꯔꯥ ꯣꯜ ꯀ
ꯍꯣꯏ ꯌꯦꯡꯉꯦꯅꯦ ꯍꯧꯖꯤꯛ ꯉꯥꯏꯔꯤꯅꯦ ꯏꯕꯣ
ꯑꯗꯨꯗꯤ ꯀꯩꯅꯣꯒꯤ ꯐ꯭ꯔꯦꯟꯁ ꯑꯣꯏꯔꯕꯣ ꯄꯣꯔꯇꯨꯒꯜꯒꯤ ꯐ꯭ꯔꯦꯟꯁ ꯑꯣꯏꯔꯕꯁꯨ ꯂꯥꯎ ꯉꯥꯏꯔꯤ ꯍꯥꯏꯕꯣ ꯑꯦ ꯄꯣꯇꯨꯒꯜꯒꯤ ꯑ ꯍꯥꯏ ꯀ꯭ꯔꯝ ꯀꯔꯤ ꯈꯟꯕꯣ ꯉꯝꯒꯅꯤ ꯈꯟꯕ꯭ꯔꯣ ꯉꯝꯃꯣꯏ ꯈꯟꯕ꯭ꯔꯣ ꯑꯗꯣ ꯉꯁꯤꯗꯤ ꯌꯥꯝꯅꯤꯗ
ꯑꯩ ꯏꯌꯥꯝꯕ ꯔꯣꯅꯥꯜꯗꯣꯗꯨ ꯑꯩꯅ ꯀꯣꯜ ꯇꯧꯔꯒ ꯅꯪ ꯕꯦꯟꯁ ꯂꯩꯌꯣ ꯍꯥꯏꯔ ꯌꯥꯗꯅꯦ
ꯆꯦꯟꯕ ꯉꯝꯗ꯭ꯔꯦ ꯃꯥ ꯍꯧꯖꯤꯛ ꯍꯧꯖꯤꯛꯤ
ꯍꯣꯏ ꯃꯥ ꯍꯣꯏ ꯍꯥꯏꯗꯤ ꯍꯥꯏꯌꯦꯀꯣ ꯑꯗꯨ ꯑꯩꯁꯨ ꯄꯣꯔꯇꯨꯒꯜꯒꯤꯅꯦꯕ ꯑꯉꯥꯡ ꯑꯣꯏꯔꯤꯉꯩ ꯑꯩꯒꯤ ꯄꯥꯝꯂꯛꯈ꯭ꯔꯕꯅꯦ ꯄꯣꯔꯇꯨꯒꯥꯜ ꯑꯗꯨ ꯋꯥꯈꯜꯅꯗꯤ ꯀꯩꯅꯣ ꯈꯟꯕ ꯁꯅꯥꯅꯤꯡꯕ ꯃꯑꯣꯡꯗ ꯈꯟꯕ ꯑꯗꯨꯕꯨ ꯉꯝꯗ꯭ꯔꯦꯕ ꯃꯥ ꯍꯛꯆꯥꯡꯗ
ꯑ
ꯎꯝ ꯑꯃꯨꯛꯀ ꯏꯁꯄꯦꯟꯒ ꯇꯥꯔꯦ ꯑꯁ ꯈꯪꯗ꯭ꯔꯦꯗ ꯏꯌꯥꯝꯕꯗꯣ ꯆꯠꯈ꯭ꯔꯒꯦꯔꯥꯁꯤ ꯌꯥꯝꯅꯤꯗ
ꯁꯄꯦꯟꯦꯟ ꯁꯄꯦꯟꯦꯟꯒ
ꯄꯨꯠꯀꯣ ꯑꯁ ꯆꯁꯅꯗꯅ
ꯑꯗ
꯭ꯔ ꯑꯣ ꯏꯁꯄꯦꯟ ꯉꯝꯗꯦꯕꯀꯣ
ꯍꯣꯏ ꯄꯣꯠꯒꯣꯜ
ꯇꯣꯐ ꯑꯣ ꯑꯣ ꯍꯣꯏ ꯍꯣꯏ ꯍꯣꯏ ꯍꯣꯏ ꯍꯣꯏ ꯍꯣꯏꯥ ꯍꯣꯏ ꯍꯣꯏ
ꯁꯄꯦꯟ ꯤꯡꯁꯨ ꯀ ꯑꯣꯏꯅꯅꯦ
ꯎꯝ ꯑꯗꯣ ꯑ ꯀꯔꯤ ꯍꯥꯏꯅꯦ ꯌꯥꯝꯕꯗꯨ ꯕꯦꯟꯁ ꯂꯩꯔꯗꯤ ꯃꯊꯪꯒꯤ ꯍꯥꯐꯇ ꯆꯪꯉꯗꯤ ꯐꯕ ꯑꯍꯥꯟꯕꯗ ꯈꯔ ꯀꯟ ꯀꯟꯕ ꯊꯥꯖꯤꯜꯂ ꯈ꯭ꯔ ꯅꯠꯇ꯭ꯔ ꯅꯠꯇ꯭ꯔ ꯅ ꯗꯤ ꯈꯔꯂꯨ ꯂꯒꯗꯧꯔꯔꯤꯅꯦꯃꯨ ꯀꯦ
ꯑ ꯅꯪꯗꯤ ꯃꯦꯁꯤꯔꯣꯅꯗꯧꯔꯣ
ꯔꯣꯅꯥꯜꯗꯣꯅꯦ ꯔꯣꯅꯥꯜꯗꯣꯅꯦ ꯁ ꯄꯣꯔꯇꯨꯒꯜꯅꯦ ꯎꯝ ꯌꯥꯝꯝꯅꯤ ꯍꯥꯏꯦ ꯀꯝꯗ ꯈꯥꯏꯒꯅꯤ ꯀꯪꯗꯦꯅꯦ ꯃꯪ ꯃꯪ ꯀꯌꯥ ꯅꯨꯡꯉꯥꯏꯇꯦꯅꯦ ꯍꯟꯗꯛꯁꯦ
ꯑꯦꯍ ꯕ꯭ꯔꯣ ꯗꯦ ꯅꯥꯊꯟꯗ ꯑꯗꯨꯝ ꯂꯩꯕ꯭ꯔꯣ ꯀꯔꯝ ꯇꯧꯕ꯭ꯔꯣ
ꯍꯥ
ꯅꯥꯊꯟꯗ ꯂꯩꯕ꯭ꯔꯣ ꯅꯠꯇ꯭ꯔꯒ ꯀꯗꯥꯏꯗ ꯂꯩꯕ꯭ꯔꯣ
ꯑꯩ ꯍꯧꯖꯤꯛ ꯌꯨꯝꯗ ꯍ ꯂꯩ ꯏꯅꯥꯎ ꯅꯨꯄꯥꯒ ꯂꯩ
ꯑꯣ ꯀꯩꯅꯣ ꯁꯤꯇꯤꯗ ꯂꯩꯕ꯭ꯔꯣ
ꯅꯇ ꯖꯤꯔꯕꯥꯝ ꯈꯪꯕ꯭ꯔ
ꯍꯣꯏ ꯍꯣꯏ
ꯔꯤꯕꯥꯝ ꯅꯇ
ꯑ ꯑꯆꯥ ꯑ ꯑꯗꯨ ꯀꯩꯅꯣ ꯂꯧꯒꯨꯝꯗꯤ ꯍꯧꯔꯕꯣ ꯑꯗꯨꯔꯣꯝꯗꯤ
ꯍꯣꯏ ꯂꯥꯎ ꯍꯧꯎꯔꯦ
ꯎ ꯅꯣꯡꯒꯨꯝꯕꯗꯤ ꯀꯔꯝꯍꯥꯏꯅ ꯇꯧꯕ꯭ꯔꯣ ꯈꯣ ꯑꯗꯨꯔꯣꯝꯗ
ꯑ
ꯐꯖꯅ ꯅꯣꯡ ꯆ ꯑ ꯑ ꯑ ꯑ
ꯀꯥꯏꯗ
ꯀꯥꯏꯗꯒꯦꯅꯣ ꯑꯩꯅ ꯀꯩꯅꯣꯔꯣꯝꯗꯒꯤꯅꯦ ꯁꯦꯅꯥꯄꯇꯤꯔꯣꯝꯗꯒꯤꯅꯦ
ꯑꯣ ꯒꯥꯔꯣ
ꯍꯣꯏ ꯍꯣꯏ ꯃꯥꯅꯦ ꯑ ꯍꯣꯏ ꯍꯣꯏ ꯍꯧꯖꯤꯛ ꯍꯧꯖꯤꯛ ꯀꯔꯤ ꯍꯅꯕ꯭ꯔꯥ ꯑꯁ ꯕ꯭ꯔꯣ ꯑꯩ ꯑꯗꯨꯝ ꯑꯣꯖꯥ ꯃꯆꯥ ꯑꯃ ꯑꯗꯨꯝ ꯄ꯭ꯔꯥꯏꯚꯦꯠꯀꯤ ꯑꯣꯖꯥ ꯇꯧꯔ ꯂꯩꯌꯦ ꯍꯥꯏ ꯇꯥꯔꯦ
ꯑꯣ ꯑꯅꯦ
ꯍꯣꯏ ꯅꯠꯇ꯭ꯔꯗꯤ ꯀꯩꯅꯣꯁꯨ ꯂꯩꯇ꯭ꯔꯕꯅꯦꯅ ꯍꯤꯡꯅꯤꯡꯉꯥꯏ ꯃꯑꯣꯡ ꯀꯩꯅꯣꯗꯨ ꯂꯩꯇ꯭ꯔꯕꯅꯤꯅ ꯄꯩꯁꯥꯁꯨ ꯏꯃꯥ ꯏꯄꯥꯄ ꯍꯪꯒꯗꯕꯁꯨ ꯏ ꯀꯥꯏꯔꯦ ꯍꯧꯖꯤꯛꯇꯤ ꯅꯨꯒꯤ
ꯅꯨꯄꯤꯗꯤ ꯊ꯭ꯔꯤ ꯊꯤꯗ꯭ꯔꯤꯀꯣ
ꯑꯁ ꯕ꯭ꯔꯣ ꯑꯗꯨꯃꯛꯇꯤ ꯋꯥꯈꯟꯗ ꯂꯩꯇ꯭ꯔꯤꯌꯦ ꯑ ꯍ ꯍ ꯍ ꯑꯩꯍꯥ ꯀꯩꯅꯣꯗꯤ ꯕ꯭ꯔꯣꯗꯤ ꯂꯥꯏꯔꯤꯛ ꯀꯨꯝꯕ ꯑꯗꯨꯝ ꯇꯝꯕ ꯂꯣꯏꯔꯕꯣ
ꯍꯣꯏ ꯇꯝꯗ꯭ꯔꯤ
ꯇꯝꯗ꯭ꯔꯦ ꯍꯥꯏꯕ꯭ꯔꯣ ꯅꯠꯇ꯭ꯔꯒ ꯒ꯭ꯔꯦꯖꯨꯋꯦꯁꯟꯒꯨꯝꯕꯗꯤ ꯂꯣꯏꯔꯕꯣ
ꯅꯠꯇꯦ ꯑꯩ ꯅꯥꯏꯟꯗꯒꯤ ꯇꯣꯛꯄ
ꯑꯣ ꯑꯠꯆꯥ ꯑꯆꯥ ꯑ ꯑꯗꯨ ꯑꯗꯨꯝ ꯄ꯭ꯂꯥꯟꯒꯨꯝꯕ ꯂꯩꯕ ꯆꯠꯂꯣ ꯑꯩꯩꯒꯤ
ꯑꯣ ꯍꯧꯖꯤꯛ ꯍꯧꯖꯤꯛꯇꯤ ꯑꯗꯨꯝ ꯐꯥꯝ ꯐꯥꯝ
ꯊꯒ ꯂꯅꯥꯎ ꯑꯗꯨꯝ ꯇꯧꯔꯒ ꯂꯩ ꯑꯁ ꯅꯨꯡꯉꯥꯏꯅꯦ ꯅꯨꯡꯉꯥꯏꯅꯦ ꯅꯨꯡꯉꯥꯏꯅꯦ ꯑꯠꯆꯥ ꯑꯠꯆꯥꯥ ꯑꯩꯁꯨ ꯋꯥꯈꯟꯗ ꯈꯟꯅꯦ ꯐꯥꯝꯒꯨꯝꯕ ꯇꯧꯅꯤꯡꯕꯒꯤ ꯑꯁ ꯑꯗꯨꯕꯨ
ꯐꯥꯝ ꯇꯧꯕꯁꯨ ꯄꯩꯁꯥꯅꯤꯅꯦ ꯑꯍꯥꯟꯕꯒꯤꯀꯣ
ꯑ
ꯎꯝ
ꯅꯪ ꯍꯧꯖꯤꯛ ꯍꯧꯖꯤꯛ ꯁꯦꯅꯥꯄꯇꯤꯗ ꯂꯩꯕ꯭ꯔꯥ
ꯑꯩ ꯕ꯭ꯔꯣ ꯀꯩꯅꯣꯗ ꯂꯩꯌꯦ ꯒꯨꯍꯥꯇꯤꯗ ꯂꯩꯌꯦ
ꯑꯣ
ꯎꯝ ꯑꯗꯨ ꯍꯟꯗꯛꯁꯤ ꯀꯩꯅꯣ ꯁꯝꯃꯔꯒꯤ ꯍꯣꯂꯤꯗꯦ ꯐꯪꯕꯀꯣ
ꯑꯣ
ꯑꯗꯨꯗꯒꯤ ꯁꯤꯂꯣꯡꯗ ꯂꯥꯛꯄ ꯑꯗꯨꯝ ꯂꯩꯌꯦ
ꯑ
ꯍ ꯌꯥꯝ ꯑꯁ ꯍꯥꯏꯅꯨꯗ ꯕ꯭ꯔꯣ ꯑꯗꯨꯗꯤ ꯄꯥꯏꯗ꯭ꯔꯦ ꯄꯩꯁꯥꯗꯤ
ꯑꯩ
ꯎꯝ ꯀꯩꯅꯣꯁꯨ ꯀꯅꯤ ꯀꯩꯅꯩꯅꯣ
ꯎ
ꯑ ꯑꯦ ꯅꯪꯅ ꯈꯜꯂꯤꯗꯨꯒ ꯌꯥꯝ ꯑꯣꯟꯅꯔꯕ꯭ꯔꯣ ꯍꯥꯏꯕꯗꯤ ꯁꯦꯂꯔꯤꯁꯨ ꯆꯥꯎꯗꯝꯕꯅꯤꯅꯀꯣ
ꯑꯣ ꯀꯌꯥ ꯀꯌꯥ ꯄꯤꯕ꯭ꯔꯥ ꯁꯦꯂꯔꯤꯗꯨꯣ
ꯃꯣꯏꯒꯤ ꯁ꯭ꯀꯨꯜꯗ ꯅꯧꯅ ꯍꯟꯗꯛꯅ ꯍꯥꯡꯕꯀꯣ ꯑꯗꯨꯒꯤ ꯁꯦꯂꯔꯤꯁꯨ ꯌꯥꯝ ꯆꯥꯎꯗ ꯐꯤꯐꯇꯤꯟꯒꯨꯝꯕ ꯐꯪꯉꯦ
ꯑꯣ ꯔꯦꯟꯒꯨꯝꯕ ꯑꯗꯨꯝ ꯑꯗꯨ
ꯄꯤ ꯂ ꯀꯣ ꯑꯥ ꯅꯠꯇꯦ ꯅꯠꯇꯦ ꯀꯩꯅꯣ ꯆꯥꯅꯤꯡꯉꯥꯏ ꯊꯛꯅꯤꯡꯉꯥꯏꯗꯤ ꯃꯣꯏꯅ ꯂꯣꯏꯅ ꯑꯗꯨꯝ ꯇꯧꯕꯤꯨ
ꯑꯣ
ꯑꯣꯝ ꯑꯗꯨꯒꯤꯇ ꯑꯗꯨꯒꯤ ꯆꯠꯇꯅꯤꯗꯩꯁꯨ ꯆꯥꯅꯤꯡꯉꯥꯏ ꯊꯛꯅꯤꯡꯉꯥꯏ ꯏꯁꯥꯅ ꯇꯧꯔꯗꯤ ꯈꯔ ꯇꯜꯂꯦꯅꯀꯣ ꯎꯝ ꯑꯗꯨꯒꯤ ꯑꯗꯨꯝ ꯑꯩꯁꯨ ꯑꯦ ꯏꯃꯥ ꯏꯄꯥꯕꯨ ꯄꯩꯁꯥ ꯅꯤꯒꯗꯕ ꯁꯨꯛꯇꯗꯤ ꯑꯁꯤꯒꯨꯝꯕ ꯆꯠꯈ꯭ꯔꯕꯅ ꯐꯒꯗꯧꯕ ꯃꯥꯂꯦꯅꯟ ꯆꯔ꯭ꯔꯕ
ꯑꯥ ꯆꯍꯤꯗꯤ ꯀꯌꯥ ꯁꯨꯕ꯭ꯔꯥ ꯅꯪ
ꯑꯩ ꯍꯟꯗꯛ ꯗꯤꯁꯦꯝꯕꯔꯗ ꯇ꯭ꯋꯦꯟꯇꯤ ꯁꯕꯦꯟ ꯑꯣꯏꯔꯝꯅꯤ ꯕꯔꯣ
ꯑꯣ ꯏꯁ ꯑꯍꯟ ꯑꯣꯏꯔꯦꯅꯦ
ꯑꯥ ꯕꯔꯣ꯫ ꯅꯪꯗꯤ ꯀꯌꯥ ꯁꯨꯔꯦ
ꯏꯁ꯭ ꯑꯩꯗꯤ ꯇ꯭ꯋꯦꯟꯇꯤ
ꯇ꯭ꯋꯦꯟꯇ ꯄ꯭ꯂꯋ ꯈꯛꯇꯅꯦ ꯑꯣ ꯌꯥꯏꯗ ꯌꯥꯏꯗ ꯀꯩꯅꯣꯒꯨꯝꯕꯁꯨ ꯇ꯭ꯔꯥꯏ ꯇꯧꯕ ꯌꯥꯏꯅ ꯑꯗꯣ ꯁꯤꯕꯥꯏꯒꯨꯝꯁꯨ ꯌꯥꯝ ꯆꯍꯤ ꯂꯩꯔꯤꯅ
ꯍꯧꯖꯤꯛ ꯍꯧꯖꯤꯛ ꯌꯗꯦꯅꯦ ꯏꯔꯥꯡ ꯅꯥ
ꯑꯣ ꯑꯥꯁꯥ ꯑꯠꯆꯥ ꯁꯦꯟꯇ꯭ꯔꯦꯜꯒꯤꯀꯣ ꯎꯝ ꯌꯥꯏꯗ ꯑꯗꯨ ꯀꯩꯅꯣ ꯐꯥꯔꯝ ꯒꯨꯝꯕ ꯐꯖꯅ ꯇꯧꯔꯁꯨ ꯑꯗꯨꯝ ꯍꯤꯡꯕ ꯉꯝꯃꯦꯗ ꯍꯟꯗꯛꯇꯤ ꯐꯥꯝꯅ ꯀꯣꯟꯅ ꯌꯥꯔꯀꯥꯟꯗ ꯄꯩꯁꯥ ꯑꯗꯨꯅ ꯐꯪꯕ ꯍꯤꯡꯕꯅꯤꯅ
ꯎꯝ
ꯗ ꯑꯗꯨ ꯑꯗꯨꯔꯣꯝꯗꯤ ꯑꯗꯨꯝ ꯇꯧꯕꯁꯨ ꯅꯨꯡꯉꯥꯏꯔꯕꯅꯤꯅꯀꯣ ꯔꯤꯕꯝꯗꯨ ꯎꯃꯝ ꯐꯥꯔꯝ ꯍꯥꯏꯕꯕꯨ ꯀꯔꯤꯀꯔꯤ ꯊꯥꯕꯕ꯭ꯔꯣ
ꯌꯣꯡꯆꯥꯛ ꯈꯪꯉꯤꯀꯣ
ꯍꯣꯏ ꯈꯪꯒꯦ ꯈꯪꯒꯦ꯫
ꯌꯣꯡꯆꯥꯛꯁꯨ ꯑꯗꯨꯝ ꯇꯧꯔꯦ ꯑꯗꯨꯒ ꯂꯐꯣꯏ
ꯑꯆꯥ
ꯀꯩꯅꯣ ꯍꯥꯏꯕ꯭ꯔꯥ ꯀꯣꯡꯀ꯭ꯋꯥ ꯍꯥꯏꯕ꯭ꯔꯥ
ꯑꯣ ꯑꯣ ꯍꯣꯏ ꯍꯣꯏ ꯀꯣꯡ ꯍꯣꯏ ꯍꯣꯏ ꯀꯣꯡꯀꯋ꯭ꯥ ꯃꯅꯥꯗꯨ ꯃꯅꯥ ꯍꯣꯏ ꯍꯣꯏ ꯑꯗꯨꯒ ꯑꯗꯨꯝ ꯕ꯭ꯔꯣꯒꯤꯁꯤꯗꯤ ꯄꯩꯁꯥ ꯄꯥꯏꯅꯤꯡꯉꯥꯏꯒꯤ ꯕꯤꯖꯤꯅꯦꯁ ꯉꯥꯛꯇꯅꯤꯗ ꯔꯕꯁꯨ ꯑꯣ ꯔꯔꯁꯨ ꯑꯣ ꯑꯆꯥ ꯑꯆꯥ ꯑꯌꯥ ꯑꯗꯨꯗꯤ ꯑꯈꯣꯏꯗꯒꯤ ꯍꯦꯟꯅꯥ ꯄꯩꯁꯥ ꯄꯥꯏꯔꯦꯗ ꯑꯗꯨꯗꯤ ꯑꯩꯈꯣꯏ ꯄꯩꯁꯥ ꯄꯥꯏ ꯍꯥꯏꯅꯨꯗ ꯑꯗꯨꯗꯤ
ꯀꯥꯏ ꯀꯥꯏꯗꯒꯤꯅꯣꯗꯥ
ꯎꯝ
ꯑꯥ ꯀꯩꯅꯣꯗ ꯕ꯭ꯔꯣꯒꯤ ꯃꯅꯥꯎ ꯅꯨꯄꯥ ꯅꯅꯥꯎ ꯅꯨꯄꯥꯗ ꯂꯥꯏꯔꯤꯛ ꯇꯝꯂꯤꯕ꯭ꯔꯣ ꯅꯠꯇ꯭ꯔꯒ
ꯏꯅꯥꯎꯄꯥꯖꯦ ꯑ ꯑꯩꯒ ꯄꯣꯛꯃꯤꯅꯕ ꯅꯠꯇꯦꯕ ꯀꯣ ꯑꯩꯅ ꯌꯪꯒꯦꯁꯅꯦꯕ
ꯑꯣ ꯑꯆꯥ ꯆꯥ ꯆꯥ
ꯑꯗꯣ
ꯑꯆꯥ
ꯑꯩꯈꯣꯏ ꯏꯌꯥꯝꯕ ꯑꯍꯨꯝ ꯂꯩꯕꯀꯣ ꯂꯣꯏ ꯅꯨꯄꯤ ꯊꯤꯔꯦꯕ ꯏ
ꯑꯣ ꯑꯦ ꯌꯥꯝ ꯋꯥꯠꯂꯤꯗ ꯅꯪꯁꯨ ꯅꯨꯄꯤ ꯊꯤꯕꯒꯤ ꯋꯥꯈꯟꯗꯤ ꯇꯧꯈꯤꯅꯨꯍꯦ
ꯍꯦꯍꯦꯍꯦ ꯇꯧꯔꯣꯏꯍꯦ
ꯅꯍꯥꯒꯤ ꯅꯍꯥꯒꯤ ꯄꯨꯟꯁꯤꯗꯤ ꯈꯔ ꯀꯩꯅꯣ ꯇꯧꯑꯣ ꯑ ꯌꯨꯠꯀꯤ ꯌꯨꯠ ꯂꯥꯏꯐꯇꯤ ꯈꯔ ꯑꯦꯟꯖꯣꯏꯃꯦꯟ ꯇꯧꯑꯣꯗ ꯑꯦꯠꯂꯤꯁ ꯊꯥꯔꯇꯤꯒꯨꯝꯕꯗꯗꯤ ꯍꯣꯏ ꯌꯥꯏꯌꯦꯕ ꯀꯩꯅꯣ ꯕ꯭ꯔꯣ ꯖꯤꯔꯤꯕꯥꯝꯒꯨꯝꯁꯦ ꯉꯥꯒꯨꯝꯗꯤ ꯑꯗꯨꯝ ꯃꯔꯥꯡ ꯀꯥꯏꯅ ꯂꯩꯕ꯭ꯔꯣ ꯍꯧꯖꯤꯛ ꯉꯥꯒꯨꯝꯕꯗꯤ ꯐꯖꯅ ꯐꯪꯕ꯭ꯔꯣ ꯖꯤꯔꯤꯕꯥꯝꯒꯨꯝꯁꯦ ꯑꯗꯨꯝ ꯅꯣꯏ ꯂꯩꯐꯝꯒꯨꯝꯕꯁꯦ
ꯑꯩꯈꯣꯏ ꯂꯩꯐꯝꯗꯗꯤ ꯐꯪꯉꯦ
ꯎꯝ ꯍꯣꯏ꯫
ꯃꯀ꯭ꯔꯨ ꯈꯪꯕ꯭ꯔꯥ
ꯑꯗꯨꯔꯣꯝꯃꯛꯇꯤ ꯈꯪꯗ꯭ꯔꯦ ꯑꯩꯁꯨ ꯑꯣ ꯑꯗꯨ ꯅꯣꯏꯒꯤ ꯂꯩꯐꯝꯒꯨꯝꯗ ꯀꯩꯅꯣꯗꯤ ꯐꯪꯉꯦꯕꯀꯣ ꯉꯥꯒꯨꯝꯕꯗꯤ ꯑꯗꯨꯝ ꯐꯪꯉꯦꯕꯀꯣ
ꯍꯣꯏ ꯐꯪꯉꯦ ꯉꯥꯒꯨꯝꯕꯗꯤ
ꯑꯗꯨꯝ ꯀꯔꯝꯍꯥꯏꯅ ꯊꯤꯕ꯭ꯔꯣ ꯑꯗꯨꯝ ꯕꯦꯇ꯭ꯔꯤꯒꯨꯝ ꯗꯥꯏꯅꯥꯃꯣ ꯅꯠꯇ꯭ꯔ ꯅꯠꯇ꯭ꯔꯒ ꯈꯣꯏ ꯆꯨꯞꯄ ꯀꯔꯝꯃꯥꯏꯅ ꯊꯤꯕ꯭ꯔꯣ
ꯍꯣꯏ ꯑꯗꯨꯁꯨ ꯇꯧꯋꯦ ꯑꯗꯨꯒ ꯀꯩ ꯍꯥꯏꯕꯔꯥ
ꯅꯦꯠ ꯅꯦꯠ
ꯍꯣꯏ ꯅꯦꯠꯒꯨꯝꯕ ꯑꯗꯨ
ꯎꯝ
ꯀꯩꯅꯣ ꯑꯃ ꯀꯥꯎꯈ꯭ꯔꯦ ꯃꯤꯡꯗꯣ
ꯎꯝ ꯈꯣꯏ ꯆꯨꯞꯄ ꯈꯣꯏ ꯆꯨꯞꯄ ꯍꯥꯏꯕ ꯎꯝ ꯑꯆꯥ ꯑꯗꯨꯗꯤ ꯅꯨꯡꯉꯥꯏꯅꯦ ꯑꯁ ꯍꯣꯏ ꯑꯣ ꯑꯆꯥ ꯑꯆꯥ ꯑꯁ ꯏꯟꯇꯔꯦꯁ ꯌꯥꯝ ꯂꯩꯅ ꯑꯩꯁꯨ ꯑꯗꯨꯒꯨꯝꯕ ꯌꯥꯝ ꯆꯠꯅꯤꯡꯅꯅꯦ ꯑꯩꯁꯨ ꯈꯨꯟꯗ ꯂꯩꯗꯦ ꯑꯗꯨꯒꯨꯝꯕ ꯌꯥꯝ ꯆꯠꯀꯜꯂꯦ ꯉꯥꯊꯤꯕ ꯎꯆꯦꯛ ꯀꯄ ꯑꯗꯨꯒꯨꯝꯕ ꯌꯥꯝ ꯆꯠꯅꯤꯡꯉꯦ꯫ ꯍꯝ
ꯎꯝ
ꯑꯦꯁ ꯆꯗꯔꯤꯌꯦ ꯍꯧꯖꯤꯛ ꯊꯣꯡꯈ꯭ꯔꯅꯤ ꯑꯩꯁꯨ ꯀꯩꯅꯣ ꯇꯧꯔꯒ ꯃꯦꯠꯁ ꯍꯦꯡꯕ ꯌꯥꯅꯤꯉꯥꯏ ꯉꯟꯅ ꯆꯥꯔꯒꯦ ꯉꯁꯤꯗ ꯎꯝ ꯊꯣꯡꯉꯔꯕ ꯕ꯭ꯔꯣꯗꯦ
ꯑꯩꯗꯤ ꯆꯥꯕ ꯂꯣꯏꯔꯦꯦ ꯑꯩꯈꯣꯏꯗꯤ ꯆꯤꯡꯗ ꯂꯩꯕꯅꯤꯅꯦ
ꯉꯜꯂꯦ ꯉꯜꯂꯦ ꯉꯜꯂꯦ ꯔꯖꯥꯅ ꯉꯜꯂꯦ ꯑꯗꯨꯗꯤ ꯆꯤꯡꯒꯤ ꯃꯍꯧꯁꯥ ꯉ ꯉꯟ ꯉꯟꯅ ꯆꯥꯏꯅꯀꯣ
ꯎꯝ ꯃꯇꯝꯁꯨ ꯐꯠꯇꯦꯅ
ꯍꯣꯏ ꯍꯣꯏ ꯑꯗꯨ ꯍꯣꯏ ꯍꯣꯏ ꯆꯃꯥꯏ ꯆꯨꯝꯃ ꯍ ꯃꯦꯠꯁꯇꯨ ꯑꯁ ꯈꯪꯗ꯭ꯔꯦꯅꯦ ꯑꯩ ꯋꯥꯈꯜ ꯋꯥꯔꯦꯅꯦ ꯉꯁꯤꯗꯤ
ꯀꯔꯝꯍꯥꯏꯅ ꯇꯧꯒꯦꯔꯥ
ꯌꯥꯝꯝꯅꯤꯍꯦ
ꯆꯅꯤꯝ ꯏꯝ ꯑꯣꯏꯣꯏꯗꯨ
ꯉꯝꯃꯗꯤ ꯐꯅꯤ ꯎꯝ ꯕ꯭ꯔꯣꯗꯤ ꯀꯔꯤꯟꯁꯥꯡ ꯆꯥꯕ꯭ꯔꯣ ꯅꯨꯡꯁꯤꯗꯦ
ꯉꯁꯤ ꯎꯁꯣꯏ ꯍꯥꯏꯕ꯭ꯔꯕ
ꯑꯣ ꯍꯣꯏ ꯍꯣꯏ ꯍꯣꯏ